ꯆꯥꯁꯦ ꯍꯜꯂꯣ ꯑꯣ ꯌꯥꯒꯅꯤ ꯎꯝ ꯑꯩ ꯁꯦꯔꯤꯁ ꯑꯣꯏꯔꯦꯀꯣ ꯍꯧꯖꯤꯛꯇꯤ ꯅꯣꯡꯒꯅꯨ ꯀ꯭ꯔꯤꯔꯥ ꯃꯤꯅ ꯁꯤꯔꯤꯌꯁ ꯑꯣꯏꯔꯤꯉꯩꯗ ꯅꯪ ꯅꯣꯛꯂꯒ ꯂꯩꯔꯗꯤ ꯌꯥꯗꯦꯀꯣ
ꯎꯝ ꯎꯝ ꯅꯣꯛꯑꯣꯢ ꯅꯣꯛꯑꯣꯢ
ꯍꯧꯖꯤꯛꯇꯤ ꯑꯁ ꯐꯖꯅ ꯀꯟꯇ꯭ꯔꯣꯜ ꯇꯧꯈ꯭ꯔꯅꯤ ꯍꯥꯏꯕꯗꯤ ꯑꯗꯨꯝ ꯍꯥꯏꯔꯣꯏ ꯍꯥꯏꯕꯁꯨ ꯑꯗꯨꯝ ꯆꯤꯝꯕꯥꯜꯗꯒꯤ ꯑꯗꯨꯝ ꯊꯣꯛꯄꯗꯣ ꯑꯗꯨꯝ ꯇꯧꯋꯦꯕ ꯑꯗꯨꯅꯦ
ꯆꯨꯝꯃꯦ ꯆꯨꯝꯃꯦ
ꯑꯗꯨꯅꯅꯦ ꯀꯣꯛꯕꯤꯈ꯭ꯔꯣ ꯍꯣꯏ ꯑꯗꯨꯅꯦ ꯁꯣꯏꯕ ꯍꯥꯏꯕꯁꯤ ꯃꯤ ꯇꯝꯕ ꯉꯝꯗꯦ ꯁꯥ ꯑꯁ ꯁꯤꯃꯥꯒ ꯗꯥꯢꯂꯣꯛꯅꯦ ꯑꯗꯨꯃꯛꯇꯤ ꯈꯪꯉꯤ
ꯄꯨꯔ
ꯑ ꯌꯨꯝ ꯆꯠꯅꯤꯡꯈ꯭ꯔ ꯑꯩꯗꯤ ꯏꯝꯐꯥꯜꯗ ꯑꯁ
ꯑꯗꯨꯗꯤ ꯑꯗꯨꯗꯤ ꯑꯗꯨꯗꯤ ꯍꯥꯏꯕ ꯌꯥꯗꯦ
ꯑꯥ ꯑ ꯍꯥꯏꯔꯤ ꯌꯥꯢꯀꯣ ꯏꯝꯐꯥꯜꯗ ꯂꯩꯅꯤꯡꯗ꯭ꯔꯦ ꯌꯨꯝ ꯆꯠꯅꯤꯡꯈ꯭ꯔꯦ ꯍꯥꯏꯕꯗꯤ ꯑꯁꯤ ꯃꯇꯝꯁꯦ ꯂꯣꯀꯦꯜ ꯂꯣꯀꯦꯜ ꯒꯤ ꯀꯣꯟ
ꯎꯝ ꯑꯗꯨ ꯑꯣꯢꯔꯗꯤ ꯐꯩꯅꯦ
ꯑꯩ ꯎꯝ ꯑꯗꯨ ꯎ ꯅꯨ ꯑ ꯑ ꯅꯅꯤꯆꯗꯦ ꯑ ꯍꯥꯏ ꯑꯗꯨꯗꯤ ꯑꯩꯈꯣꯏꯒꯤ ꯂꯩꯔꯔꯣꯏꯅꯥ ꯑꯣ ꯃꯅꯨꯒꯤꯗ ꯑꯩꯈꯣꯏꯒꯦꯝ ꯄ꯭ꯂꯁꯇ ꯑꯩꯈꯣꯏ ꯑꯩꯈꯣꯏ ꯃꯦꯡꯒꯣ ꯂꯧꯕ ꯆꯠꯀꯦ ꯍꯥꯏꯕꯗꯣ ꯑꯩꯈꯣꯏ ꯏꯃꯥꯟꯅꯕꯤꯒꯤ ꯑꯟꯇꯤ ꯑꯩꯈꯣꯏ ꯃꯣꯏ ꯀ꯭ꯋꯥꯇꯥꯔꯗꯅꯦꯕ ꯑꯗꯣ ꯑꯩꯈꯣꯏ ꯂꯧꯒꯦꯅ ꯂꯥꯛꯄꯗ ꯅꯨꯄꯥ ꯑꯅꯤ ꯑꯍꯨꯝ ꯃꯣꯔꯅꯤꯡ ꯆꯠꯄ ꯃꯈꯣꯏꯅ ꯑꯊꯤ ꯃꯄꯥꯟꯗ ꯂꯩꯕꯕꯁꯤ ꯃꯨꯟꯕꯁꯤꯡꯗꯨꯣ ꯂꯣꯏ ꯂꯧꯈ꯭ꯔꯦ ꯍꯥꯏ ꯑꯗꯨꯒꯤ ꯑꯩ ꯁꯥꯎꯅꯤꯡꯈ꯭ꯔ꯭ꯔꯦ ꯐ꯭ꯔꯖꯦ
ꯃꯅꯨꯡꯒꯤꯗꯤ ꯈꯔ ꯂꯩ ꯍꯥꯏꯌꯦ ꯍꯣꯏ ꯑꯗꯨ ꯑꯩꯈꯣꯏꯗꯤ ꯕꯖꯥꯔ ꯆꯗꯤ ꯀꯦꯖꯤꯗ ꯍꯟꯗ꯭ꯔꯦꯠ ꯄꯤꯕꯗꯣ ꯑꯗꯨꯝ ꯂꯩꯔꯒ ꯆꯥꯕꯅꯦ ꯑꯗꯨꯒꯤ ꯂꯣꯀꯦꯜꯒꯤꯅꯦ ꯕ ꯃꯣꯏ ꯑ ꯀ꯭ꯔꯤꯔꯥ
ꯃꯨꯟꯗꯕꯗꯣ ꯄꯥꯝꯕꯤ ꯊꯤꯡꯅ ꯈꯣꯠꯂꯒ ꯒꯅꯦꯡ ꯇꯝꯗꯩꯒ ꯍꯥꯞꯄꯒ ꯀꯣ
ꯎꯝ
ꯍꯥꯎꯕꯅꯦ ꯑꯗꯨꯗꯤ
ꯑꯗꯨꯒꯨꯝꯕꯗꯤ ꯍꯟꯗꯛꯇꯤ ꯍꯥꯎꯗ꯭ꯔꯦꯍꯦ ꯐꯥꯔꯁ ꯍꯥꯟꯅ ꯊꯣꯛꯄ ꯃꯇꯝꯗ ꯍꯥꯎꯕꯅꯦ ꯑꯗꯨꯒꯨꯝꯕꯗꯣ ꯃꯦꯠꯂꯒ ꯆꯥꯕꯗꯣꯀꯣ ꯑꯁ ꯁꯧꯅꯤꯡꯉꯦ ꯑꯩꯗꯤ ꯀꯔꯤꯔꯥ ꯀꯔꯤ ꯅꯨꯄꯥꯔ ꯃꯣꯏꯗꯣ ꯐꯖꯅ ꯆꯥꯒꯦꯅ ꯄ꯭ꯂꯥꯟ ꯇꯧꯔꯤꯉꯩꯗ ꯑꯩꯁꯦ ꯁꯥꯎꯅꯤꯡꯉꯤꯌꯦ
ꯑꯗꯣ ꯑꯩ ꯏꯃꯥꯟꯅꯕꯗꯣ ꯑꯃꯨꯛ ꯃꯥ ꯋꯥꯔꯤ ꯁꯥꯟꯅꯩ ꯍꯥꯏꯕꯗꯣ ꯈꯪꯕ꯭ꯔꯥ
ꯑꯥ
ꯑꯗꯨꯗ ꯋꯥꯔꯤ ꯁꯥꯟꯅꯔꯦꯀꯣ ꯁꯥꯟꯔꯒ ꯈꯪꯕ
ꯎꯝ
ꯑꯩꯅ ꯍꯥꯏꯒꯅꯨ ꯍꯥꯏꯕꯁꯨ ꯑꯗꯨꯝ ꯍꯥꯏꯔꯦ ꯑꯩ ꯍꯥꯏꯗ꯭ꯔꯦꯀꯣ ꯍꯥꯏꯕꯗꯤ ꯕꯦꯛꯒ꯭ꯔꯥꯎꯟꯒꯤ ꯃꯨ ꯗ ꯌꯥꯝ ꯀꯟꯅ ꯇꯥꯍꯟꯂꯨꯅꯣ ꯍꯥꯏꯕꯒꯤ ꯑꯩ ꯍꯥꯏꯗ꯭ꯔꯦꯕ ꯈꯪꯕ꯭ꯔꯥ ꯑꯗꯨꯝ ꯍꯥꯏꯈ꯭ꯔꯦ ꯍꯥꯏꯔꯦ ꯑꯩꯗ ꯑꯁ ꯈꯥꯡꯉꯒ ꯑꯩꯅ ꯅꯣꯛ ꯄ ꯑꯁꯤꯗꯤꯀꯣ ꯒꯥꯔꯤ ꯊꯧ ꯊꯧꯔꯒ ꯈꯪꯕ ꯒꯥꯔꯤꯁꯦ ꯒꯥꯔꯤ ꯊꯧꯕꯗ ꯂꯦꯡꯕꯗꯒꯤ ꯑꯩꯅ ꯑꯃꯨꯛ ꯅꯣꯛꯄꯗꯨꯅ ꯍꯩꯅ ꯂꯦꯡꯉꯝꯃꯅꯤ ꯚꯥꯏꯕ꯭ꯔꯦꯁꯟ ꯆꯠꯄ ꯑꯗ ꯑꯗꯨꯒ ꯀꯔꯤ ꯀꯔꯤꯅ ꯑꯁ ꯅꯪ ꯁꯤꯡꯒꯔꯥ ꯅꯠꯇ꯭ꯔꯦ
ꯑꯗꯨ ꯑꯃ ꯍꯪꯉꯒ ꯃꯃꯥꯅ ꯅꯨꯄꯤꯁꯤ ꯌꯥꯝ ꯁꯦꯔꯦꯁ ꯑꯣꯏꯔ ꯍꯥꯏꯔ ꯂꯩ ꯌꯦ ꯑꯗꯨꯒ ꯑꯩ ꯃꯥꯅꯁꯨ ꯍꯥꯏ ꯅꯪꯗꯤ ꯍꯥꯏꯔ ꯑꯩ ꯁꯤꯡꯒꯔ ꯅꯠꯇꯦ ꯑꯩ ꯀꯣꯏꯅꯕ ꯂꯩꯔꯦ ꯍꯥꯏꯌꯦꯕꯀꯣ ꯀꯅꯥꯒ ꯍꯥꯏꯔꯒ ꯔꯣꯡꯃꯩ ꯅꯨꯄꯤꯒ ꯍꯥꯏ
ꯑꯣ ꯑꯁ ꯇꯤꯟꯖꯥꯔꯤꯅꯤꯅꯦ ꯅꯪ ꯅ ꯅꯪꯒꯤ ꯃꯔꯨꯞꯇꯣ
ꯑꯩꯗꯤ ꯃꯅꯥꯛꯇ ꯐꯃꯃ ꯈꯪꯕ꯭ꯔ
ꯑꯗꯨ ꯅꯪ ꯃꯥꯒꯤ ꯀꯣꯏꯁꯟꯗꯣ ꯌꯥꯝ ꯀ꯭ꯔꯤ ꯍꯥꯏꯁꯤꯔ ꯌꯥꯝ ꯂꯨꯍꯟꯕ ꯍꯥꯏꯕ ꯇꯥꯔꯦꯅꯦ ꯏꯟꯇꯔꯚꯤꯌꯨ ꯆꯠꯂꯒ ꯂꯨꯍꯟꯕꯒꯤ ꯏꯁꯇꯥꯏꯜꯗ ꯑꯃ ꯀꯩ ꯍꯥꯏꯁꯦ ꯅꯪ ꯀꯩ ꯀꯔꯤ ꯁꯕꯖꯦꯛ ꯂꯧꯒꯦ ꯍꯥꯏꯅ ꯑꯩ ꯅꯪ ꯁꯥꯏꯟꯁ ꯂꯧꯕꯁꯦ ꯀꯔꯤ ꯇꯧꯅꯤ ꯒꯥ ꯂꯧꯕ꯭ꯔꯥꯒꯨꯝꯕ ꯍꯪꯕ ꯀꯥꯟꯗ ꯃꯤꯉꯣꯟꯗ ꯈꯟꯅꯤꯡꯉꯥꯏ ꯄꯤꯅꯉꯣ
ꯑꯣ ꯑꯗꯨꯒꯨꯝ ꯕ ꯈꯔ ꯇꯣꯄꯤꯛꯇꯨ ꯁꯤꯔꯤꯌꯁ ꯑꯣꯏꯔꯗꯤ ꯀ꯭ꯔꯤꯅꯣ ꯑꯈꯣꯏꯒꯤ ꯑꯃꯗꯣ ꯏꯌꯥꯝꯕ ꯃꯥꯜꯂꯦ
ꯑꯗꯨꯅꯤ
ꯃꯤ ꯈꯔꯥꯅ ꯑꯥ ꯁꯤ ꯃꯩꯇꯩꯒꯤ ꯐ꯭ꯔꯦꯟꯁꯤꯡꯗ ꯀꯣꯜꯒꯨꯝꯕ ꯇꯧꯔꯗꯤ ꯌꯥꯝ ꯐꯩ ꯍꯥꯏꯌꯦ
ꯎꯝ
ꯑꯁ ꯆꯥꯛ ꯑꯃꯨꯛ ꯆꯥꯕꯒꯤ ꯕꯨꯡꯗꯨ ꯅꯪꯕ ꯍꯧꯈ꯭ꯔꯦ ꯁꯤꯡꯗꯣ
ꯑꯌꯨꯛ ꯉꯟꯇꯥ ꯍꯧꯒꯠꯄ ꯀꯥꯟꯗ ꯏꯁꯤꯡ ꯊꯛꯑꯣ ꯅꯪ ꯆꯥꯛꯈꯥꯎ ꯀꯩꯅꯣ ꯇꯧꯋꯦ ꯍꯥꯏꯕꯗꯣ
ꯊꯛꯅꯤ ꯍꯤꯗꯥꯛꯁꯨ ꯆꯥꯕꯅꯤꯅꯦ ꯁꯇ꯭ꯔꯤꯛꯀꯤ ꯑꯁ ꯑꯗꯨꯝ ꯑꯩ ꯅꯨꯡꯁꯤꯠꯇꯣ ꯀꯜꯂꯦ ꯑꯩꯗꯣ ꯑꯗꯨꯝ ꯃꯤꯗꯤ ꯍꯁꯃꯣꯂꯥ ꯆꯥꯔꯒ ꯅꯨꯡꯁꯤꯠ ꯆꯠꯂꯤ ꯍꯥꯏꯕꯗꯣ ꯇꯧꯗꯦ ꯑꯩꯗꯤ ꯍꯖꯃꯨꯂꯥ ꯆꯥꯔꯗꯤ ꯅꯨꯡꯁꯤꯠ ꯍꯦꯟꯅ ꯀꯥꯌꯦ
ꯑꯩ ꯅꯪ ꯒ꯭ꯌꯥꯁꯇ꯭ꯔꯤꯛ ꯂꯩꯕꯗꯨ ꯄꯨꯡꯕꯥꯏ ꯕꯥꯏꯔꯝꯃꯅꯤꯀꯣ ꯑꯗꯨꯗꯤ
ꯍꯥꯏꯗꯤ ꯚꯥꯏꯗꯦ ꯅꯣ ꯚꯥꯏꯗꯦ ꯑꯩꯗꯤ ꯚꯥꯏꯅꯤꯡꯒ꯭ꯔꯥꯕꯅꯤ ꯚꯥꯏꯗꯦ
ꯅꯨꯡꯁꯤꯠ ꯆꯠꯇꯦ ꯑꯗꯨꯝ ꯀꯥꯔꯒ ꯂꯩꯕꯅꯦ
ꯑꯩ ꯑꯗꯤꯌꯥ ꯑꯃ ꯂꯩ ꯑꯩ
ꯀꯔꯤꯔꯥ ꯌꯦꯇꯨꯝ ꯑꯣ ꯄꯤꯟꯗꯣ
ꯍꯣꯏ ꯑꯗꯨꯅ ꯅꯨꯡꯁꯤꯠ ꯀꯥꯕ ꯃꯇꯝꯗ ꯄꯨꯛꯇꯥ ꯊꯤꯟꯕꯀꯣ ꯑꯗꯨꯝ ꯅꯨꯡꯁꯤꯠ ꯊꯣꯛꯀꯥꯅꯤ
ꯑꯗꯣ ꯑꯩꯁꯨ ꯊꯤꯟꯅꯤꯡꯉꯦ ꯊꯤꯟꯗꯗꯤ ꯑꯩ ꯑꯩ ꯅꯥꯒꯗ꯭ꯔꯥ ꯍꯥꯏꯅ ꯈꯟꯅꯤ
ꯅꯥꯗꯤ ꯅꯥꯒꯅꯤ ꯑꯗꯨꯕꯨ ꯅꯨꯡꯁꯤꯠꯇꯤ ꯊꯣꯛꯄꯅꯤꯅ
ꯍꯣꯏ ꯇꯧꯔꯒ ꯊꯣꯛꯀꯥꯅꯤ ꯈꯪꯗ꯭ꯔꯦ
ꯉꯔꯥꯡ ꯑꯩ ꯍꯜꯂꯛꯄꯗ ꯌꯨꯝ ꯍꯜꯂꯛꯄꯗꯣ ꯄꯨꯡ ꯅꯨꯃꯤꯗꯥꯡ ꯄꯨꯡ ꯑꯁꯤꯗ ꯌꯧꯕꯗꯣ ꯑꯈꯣꯏ ꯊꯕꯛ ꯃꯐꯝ ꯌꯧꯕꯗꯣ ꯄꯨꯡ ꯇꯔꯦꯠ ꯇꯥꯔꯦ
ꯃꯉꯥ ꯇꯔꯨꯛ ꯇꯔꯦꯠ ꯌꯥꯔꯕ ꯃꯉꯥ ꯇꯔꯨꯛ ꯇꯔꯦꯠ ꯁꯤ
ꯇꯔꯦꯠ ꯍꯥꯏꯕꯗꯤ ꯆꯅꯥꯏꯗꯣ ꯎꯝ ꯊꯦꯡꯉꯦ ꯉꯔꯥꯡꯗꯤ ꯑꯗꯨꯒ ꯌꯨꯝ ꯌꯧꯅ ꯆꯤꯗꯤꯒ ꯆꯥꯅꯩ ꯃꯈꯥꯏꯔ ꯆꯥꯅꯩ ꯒꯥ ꯃꯤꯅꯤꯠ ꯁꯚꯦꯟꯒꯥ ꯃꯤꯅꯤꯠ ꯇ꯭ꯔꯥ ꯃꯉꯥꯔꯥ
ꯑꯣ
ꯐꯩꯌꯦ ꯌꯥꯝ ꯐꯩꯌꯦ ꯊꯕꯛ ꯇꯧꯅꯤꯡꯉꯥꯏ ꯂꯩꯕꯗꯤ ꯌꯥꯝ ꯐꯈ꯭ꯔꯕꯅꯦ
ꯑꯩ ꯀꯩꯅꯣ ꯑꯩꯒꯤ ꯏꯁ꯭ꯇꯦꯇꯁꯇꯣ ꯎꯕ꯭ꯔꯥ
ꯎꯗꯦ
ꯍꯧꯖꯤꯛ ꯑꯩꯈꯣꯏ ꯏꯁꯇꯥꯐꯀꯤ ꯅꯨꯄꯥ ꯑꯃ
ꯃꯥꯏ ꯕꯔꯗꯦꯅꯦꯕꯀꯣ ꯂꯥꯛꯇꯦ ꯃꯥ
ꯑꯣ ꯎꯝ ꯑꯣ ꯅꯪ ꯊꯒꯠꯄ꯭ꯔꯥ
ꯎꯝ
ꯑꯣ ꯑꯩ ꯌꯦꯡ ꯌꯦꯛꯗꯕꯒꯤꯅꯦ ꯏꯁꯇꯦꯇꯁ ꯄꯥꯛ ꯀꯣꯛ ꯆꯤꯛꯑꯦ ꯋꯥꯆꯦꯞ ꯏꯁꯇꯦꯇꯁ ꯑꯩ ꯄꯥꯛ ꯌꯦꯡꯗꯦ ꯑꯗꯨꯝ ꯏꯟꯁꯇꯒ꯭ꯔꯥꯝꯗꯥ ꯔꯤꯜꯁ ꯀꯨꯝꯕ ꯑꯗꯨꯝ ꯌꯦꯡꯕꯅꯦ
ꯌꯨꯇ꯭ꯌꯨꯚꯇ ꯆꯪꯉꯒ ꯐꯦꯁꯕꯨꯛꯇ ꯕꯤꯗꯤꯌꯣ ꯌꯦꯡꯔꯒ ꯑꯗꯨꯝ ꯇꯧꯕꯅꯦ
ꯅꯪ ꯅꯪꯁꯨ ꯀꯣꯔꯤꯌꯥꯒꯤ ꯐꯤꯂꯝ ꯑꯗꯨꯝ ꯌꯦꯡꯕ꯭ꯔꯥ
ꯍꯣꯏ ꯌꯦꯡꯉꯦ
ꯀꯦ ꯗ꯭ꯔꯃꯥ
ꯑ
ꯑꯩꯗꯤ ꯀꯣꯔꯣꯅꯥꯒꯤ ꯃꯇꯝꯗꯀꯣ ꯑꯁ ꯑꯩ ꯌꯥꯝ ꯌꯦꯡꯕꯁꯤꯗꯤ ꯑꯌꯥ ꯈꯪꯗꯦ
ꯌꯦꯡꯕ꯭ꯔꯥ ꯅꯪꯁꯨ
ꯌꯦꯡꯉꯦ
ꯀ꯭ꯔꯤ ꯀ꯭ꯔꯤ ꯌꯦꯡꯕ꯭ꯔꯥ
ꯍ꯭ꯣꯋꯔꯥꯡ
ꯍꯥ ꯀꯔꯤꯔꯥ
ꯑꯩ ꯍꯣꯔꯦꯟ ꯊꯥꯕꯤꯔꯛꯀꯦꯀꯣ ꯍ꯭ꯋꯥꯔꯥꯡ ꯍꯥꯏꯅ ꯑꯃ ꯂꯩꯕꯅꯦ ꯐꯖꯕꯅꯦ ꯅꯪ ꯌꯦꯡꯗꯔ ꯗꯤ ꯌꯦꯡꯉꯣ ꯑꯗꯨꯒ ꯎꯝ ꯀꯤꯝ ꯕꯣꯛ ꯆꯨ ꯍꯥꯏꯕ꯭ꯔ
ꯍꯥ
ꯋꯦꯠ ꯂꯤꯐꯇꯤꯡ ꯀꯤꯝ ꯕꯨꯛꯆꯨ ꯍꯥꯏ ꯭ꯕ꯭ꯔꯥ ꯑꯗꯨꯁꯨ ꯐꯖꯕꯅꯦ ꯑꯗꯨꯒ ꯗꯤꯁꯦꯟꯗꯦꯟ ꯑꯣꯐ ꯗ ꯁꯟ ꯀꯣ
ꯗꯤꯁꯦꯟꯗꯦꯟ ꯑꯣꯐ ꯗ ꯁꯟꯗꯤ ꯌꯦꯡꯈ꯭ꯔꯦ ꯀꯨꯏꯈ꯭ꯔꯕꯅꯦ ꯅꯪꯗꯤ ꯑꯅꯧꯕ ꯌꯦꯡꯗ꯭ꯔꯣ ꯑꯔꯤꯕ ꯌꯦꯡꯉꯤꯅ
ꯌꯦꯅꯤꯡꯗꯦꯗ ꯑꯗꯨꯝ ꯑꯩꯅ ꯑꯩꯅ ꯅꯨꯄꯥ ꯌꯦꯡꯕ ꯀꯥꯟꯗ ꯈꯔ ꯅꯨꯄꯥ ꯊꯣꯛꯄ ꯈꯣꯏꯗꯣ
ꯑꯁ
ꯑꯗꯨꯒꯨꯝꯕꯗꯣ ꯌꯦꯡꯅꯤꯡꯕꯅꯤꯅꯦ ꯔꯤꯄ꯭ꯂꯥꯏ ꯀꯩ ꯍꯥꯏꯕꯔ ꯔꯤꯄ꯭ꯂꯥꯏ ꯀꯩ ꯍꯥꯏꯕ꯭ꯔ ꯀꯥꯎꯒꯔꯦ ꯑꯣ ꯑꯣ ꯑꯣ
ꯅꯥꯏ ꯅꯥꯏꯟꯇꯤꯟ ꯑꯦꯇꯤ ꯅꯥꯏꯟ ꯍꯥꯏꯕ꯭ꯔꯥ ꯑꯁ ꯑꯗꯨꯁꯨ ꯁꯤꯃꯥꯗꯨ ꯌꯦꯡꯒꯟ ꯀꯞꯄꯅꯤꯍꯦ ꯑꯩꯗꯣ ꯂꯥꯁ ꯄꯥꯔꯠꯇꯨ ꯌꯥꯝ ꯅꯨꯡꯁꯤꯌꯦ ꯏꯁꯇꯣꯔꯤꯗꯣ ꯌꯥꯝ ꯐꯖꯩꯌꯦ ꯑꯗꯨꯗꯣ
ꯍꯥꯏꯅꯦ ꯍꯣꯏꯅꯦ ꯀꯞꯄꯤꯔꯣ ꯀꯞꯄꯤꯔꯣ ꯑꯩꯗꯤ ꯁꯨꯡꯀꯞ ꯀꯞꯅꯤꯡꯗꯦꯗ
ꯀꯥꯞꯄꯤꯈ꯭ꯔꯦ ꯑꯩꯗꯤ ꯑꯗꯨ ꯒ ꯀ꯭ꯋꯤꯏꯟ ꯑꯣꯐ ꯇꯤꯌꯔꯁꯣ ꯀꯦꯗ꯭ꯔꯃꯥꯁꯨ
ꯑꯗꯨꯒ ꯀꯔꯤ ꯍꯥꯏꯕ
ꯅꯤꯡꯒꯤ ꯑ ꯃꯥꯒꯤ ꯅꯨꯞ ꯅꯨꯄꯤ ꯅꯨꯄꯤꯅ ꯀ꯭ꯌꯨꯏꯟ ꯑꯣꯏꯕ ꯃꯥꯒꯤ ꯁꯣꯜ ꯇꯨꯡꯕꯗꯣ
ꯍꯥ
ꯀ꯭ꯌꯨꯏꯟꯒꯤ ꯀ꯭ꯌꯨꯏꯟ ꯅꯨꯄꯤꯗꯨꯗ ꯅꯨꯄꯥꯒꯤ ꯊꯋꯥꯏ ꯆꯪꯕꯗꯣ ꯈꯪꯕ꯭ꯔꯥ
ꯈꯪꯗꯦꯍꯦ ꯃꯃꯤꯡ ꯀ꯭ꯔꯤꯔꯥ ꯁꯤꯃꯥ
ꯑꯩ ꯀꯥꯎꯈ꯭ꯔꯦ ꯑꯗꯨꯗꯣ ꯑꯩꯅ ꯍꯥꯏ ꯑꯩ ꯑꯗꯨꯝ ꯀꯩꯅꯣ ꯇꯧꯔꯗꯤ ꯎꯝ ꯑꯥꯏ ꯈꯪꯂꯗꯤ
ꯎꯝ
ꯑꯗꯨ ꯍꯣꯔꯦꯟ ꯊꯥꯕꯤꯔꯛꯀꯦ ꯌꯦꯡꯉꯣ ꯑꯗꯨꯁꯨ ꯐꯖꯕꯅꯦ
ꯑꯗꯨꯕꯨ ꯀꯤꯡ ꯑꯦꯟ ꯀ꯭ꯋꯤꯟ ꯀꯤꯡ ꯀꯤꯡ ꯑꯦꯟ ꯀ꯭ꯋꯤꯟꯁ ꯀꯤꯗꯤ ꯑꯗꯨꯝ ꯀꯩ ꯍꯥꯏꯁꯦ ꯑꯦꯟꯗꯤꯡ ꯄꯥꯔꯠꯇ ꯇꯨꯝ ꯂꯣꯏꯅ ꯆꯞ ꯃꯥꯟꯅꯩꯗ
ꯍꯣꯏ ꯑꯗꯨꯅꯦ ꯑꯗꯨꯒ ꯈ꯭ꯔ ꯑꯦꯟꯁꯤꯌꯟ ꯇꯥꯏꯞ ꯀꯤ ꯗ꯭ꯔꯃꯥꯁꯤꯡꯗꯣ ꯑꯩꯗꯤ ꯌꯦꯡꯅꯤꯡꯗꯦ ꯑꯁꯦꯡꯕ ꯍꯥꯏꯗꯣ
ꯎꯝ ꯌꯦ ꯁꯣꯅꯥ ꯍꯥꯏꯅꯀꯣ
ꯍꯣꯏ ꯑꯗꯨꯅꯤ ꯌꯦꯡꯅꯤꯡꯗꯦ ꯕꯣꯔꯤꯡ ꯆꯨꯌꯦꯕ ꯊꯥꯏꯅꯒꯤ ꯊꯥꯏꯅꯒꯤ ꯏꯁꯇꯣꯔꯤ ꯑꯣꯏꯕꯒꯤ
ꯅꯪꯁꯨ ꯀꯣꯔꯤꯌꯥ ꯀꯣꯔꯤꯌꯥ ꯂꯣꯟ ꯀꯣꯔꯤꯌꯥ ꯂꯣꯟ ꯑꯗꯨꯝ ꯉꯥꯡꯕ ꯍꯩꯕ꯭ꯔꯥ
ꯈꯔ ꯍꯩꯅ
ꯑꯣ
ꯃꯩꯁꯇꯦ ꯉꯥꯡꯕ ꯍꯩꯇ꯭ꯔꯗꯤ ꯑꯁ ꯀꯦꯗ꯭ꯔꯃꯥ ꯌꯦꯡꯕꯒꯤ ꯃꯍꯥꯎ ꯂꯩꯇ꯭ꯔꯦ
ꯎꯝ ꯎꯝ ꯇꯨꯝꯗ ꯑꯗꯨꯝ ꯂꯣꯏꯔꯦ ꯁꯥ ꯁꯥꯔꯒ ꯑꯗꯨꯝꯇꯣ
ꯎꯝ
ꯑꯣ ꯑꯩ ꯉꯥꯛꯇꯪ ꯂꯩꯔꯒ ꯑꯃꯨꯛ ꯇꯧꯔꯛꯀꯦ ꯌꯥꯕ꯭ꯔꯥ
ꯍꯣꯏ ꯍꯣꯏ ꯌꯥꯏꯌꯦ ꯌꯥꯏꯌꯦ ꯑ